ꯍꯂꯣ ꯍꯥꯎ ꯀꯨꯡꯉꯔꯤꯕꯣ
ꯑꯥꯎ ꯅꯨꯡꯉꯥꯏꯔꯤꯌꯦ
ꯑ ꯀꯃꯥꯏ ꯀꯃꯥꯏ ꯇꯧꯔꯤꯒꯦ ꯑꯩꯁꯦ ꯌꯦꯟ ꯃꯆꯥ ꯈꯔ ꯂꯧꯔꯨꯔꯦ ꯌꯦꯟ ꯂꯣꯏꯒꯦꯅ
ꯑꯣ
ꯀꯩꯅꯣ ꯇꯧꯔꯒ ꯇꯐꯝ ꯈꯪꯗꯗꯅ ꯌꯦꯟ ꯈꯔ ꯂꯣꯏꯔꯒꯦꯅ ꯌꯦꯅꯥꯎ ꯃꯆꯥ ꯆꯥꯝꯃꯈꯛ ꯂꯧꯔꯨꯔꯦ ꯑꯗꯣ ꯌꯦꯁꯤ ꯑꯥ ꯌꯦꯟꯁꯤꯡꯁꯦ ꯍꯤꯗꯥꯛ ꯂꯥꯡꯊꯛ ꯀꯔꯤ ꯀꯔꯥ ꯈꯔ ꯊꯥꯔꯒ ꯑꯗꯒꯤ ꯃꯆꯤꯟ ꯆꯥꯛ ꯆꯥꯡ ꯅꯥꯏ ꯅꯥꯏꯅ ꯄꯤꯖꯔꯒ
ꯎꯝ
ꯀꯩꯅꯣ ꯃꯤ ꯂꯣꯏꯕ ꯃꯤ ꯂꯩꯗꯅ ꯃꯉꯣꯟꯗ ꯇꯥꯟꯅꯔ ꯇꯥꯟꯅꯔꯒ ꯈꯤꯇꯪ ꯂꯣꯏꯔꯒꯦꯅ ꯇꯧꯕꯅꯦꯕꯀꯣ ꯍꯧꯖꯤꯛꯀꯥꯟꯗꯤ ꯁꯥꯒꯠꯂꯛꯄꯁꯤꯗ ꯅꯣꯡꯃꯨꯛ ꯆꯨ ꯅꯨꯡꯁꯥ ꯑꯃꯨꯛ ꯁꯥ ꯑꯃꯨꯛ ꯁꯤꯗꯣꯏꯔꯥ ꯈꯪꯗꯦ
ꯑꯗꯨꯅꯣꯡ
ꯗꯥꯎ ꯌꯦꯡꯉꯒꯦ ꯇꯧꯕꯅꯤ
ꯑꯥꯎ ꯕ꯭ꯔꯣꯏꯂꯔ ꯔ ꯀꯣꯏꯂꯔ ꯔ
ꯑꯣ ꯕꯣꯏꯂꯔ ꯃꯆꯥ
ꯑꯣ
ꯑꯣꯏꯂꯔ
ꯕ꯭ꯔꯣꯏꯂꯔꯁꯦ ꯅꯨꯃꯤꯠ ꯑ ꯅꯨꯃꯤꯠ ꯀꯌꯥꯅꯤꯗꯒꯗꯤ ꯌꯣꯜꯂꯦ
ꯕꯣꯏꯂꯔꯁꯨ ꯅꯨꯃꯤꯠ ꯅꯤꯐꯨ ꯃꯉꯥꯅꯤꯗꯒꯤ ꯌꯣꯜꯂꯦ
ꯑꯗꯨꯗꯤ ꯌꯥꯝ ꯀꯨꯏꯅ ꯊꯥ ꯑꯃꯒ ꯃꯈꯥꯏꯃꯨꯛ ꯂꯣꯏꯗꯣꯏꯅꯦꯕ
ꯃꯥꯅꯦ ꯃꯥꯅꯦ ꯑꯗꯨꯃꯥꯏꯅ ꯇꯧꯔꯒ ꯌꯣꯜꯂꯦ ꯕꯣꯌꯂꯔꯗꯤ ꯆꯕ ꯈꯪꯍꯧꯗꯦꯗ ꯀꯣꯏꯂꯔꯒꯨꯝꯕꯁꯤꯅ ꯆꯥꯎꯕ ꯀꯨꯏꯅ ꯆꯪꯉꯤ
ꯑꯥ
ꯃꯔꯨꯝꯒꯤꯗꯤ ꯅꯨꯡꯉꯥꯏꯕꯀꯣ
ꯎꯝ ꯎꯝ ꯀꯣꯏꯂꯔꯗꯤ ꯂꯣꯏꯕ꯭ꯔꯥ
ꯀꯣꯏꯂꯔꯁꯦ ꯑꯧ ꯑꯉꯥꯡꯒꯤ ꯃꯔꯨꯝ ꯆꯥꯅꯕꯅ ꯇꯔꯥꯃꯨꯛ ꯂꯣꯏꯔꯤꯌꯦ ꯃꯔꯨꯝ ꯈꯔ ꯈꯔ ꯀꯣꯛꯑꯦ ꯍꯧꯖꯤꯛꯁꯦ
ꯑꯣ ꯐꯩꯌꯦ ꯑꯗꯨꯃꯥꯏꯅ ꯂꯣꯏꯐꯝ ꯂꯩꯕꯗꯨꯅ ꯍꯥꯏꯗꯤ ꯑꯉꯥꯡ ꯁ꯭ꯀꯨꯜ ꯆꯠꯄꯁꯦ ꯌꯦꯔꯨꯝꯁꯦ ꯌꯥꯝ ꯗꯔꯀꯥꯔ ꯑꯣꯏꯕ
ꯍꯣꯏ ꯑꯣꯏ ꯑꯗꯒꯤ ꯑꯍꯟꯒꯤꯁꯨ ꯑꯊꯨ ꯑꯀꯥꯏ ꯌꯥꯝ ꯅꯪꯉꯤ ꯑꯉꯥꯡꯒꯤꯁꯨ ꯅꯪꯉꯤ
ꯍꯠ
ꯀꯩꯅꯣꯝ ꯀꯩꯅꯣꯝ ꯉꯥꯔꯧ ꯇꯧꯕꯗ ꯌꯦꯔꯨꯝ ꯑꯃ ꯊꯣꯛ ꯍꯧꯖꯤꯟꯈ꯭ꯔꯗꯤ ꯊꯨꯅ ꯁꯝꯃꯗ꯭ꯔꯥ ꯑꯗꯨ ꯌꯥꯁ ꯁꯨꯝꯒꯤ ꯔꯨꯝꯁꯦ ꯋꯥꯠꯇꯅꯕ ꯑꯩꯅ ꯑꯉꯥꯡꯁꯨ ꯅꯨꯡꯇꯤꯒꯤ ꯐꯨꯠꯂꯠ ꯁꯥꯕ ꯑꯗꯒꯤ ꯑꯩꯈꯣꯏꯁꯨ ꯑꯗꯨꯝ ꯉꯥꯔꯧ ꯑꯣꯏꯅ ꯑꯗꯨꯃ ꯔꯃ
ꯎꯝ ꯃꯥꯅꯦ
ꯑꯗꯨꯃꯥꯏꯅ ꯇꯧꯅꯅꯕ ꯑꯩꯅ ꯀꯣꯏꯂꯔꯁꯨ ꯈꯔ ꯂꯣꯏ ꯂꯣꯏꯔꯤ ꯑꯗꯨ ꯑꯗꯨꯅ ꯑꯩꯈꯣꯏꯗꯤ ꯂꯣꯏ ꯍꯥꯏꯕ ꯑꯅꯤ ꯃꯅꯥ ꯃꯁꯤꯡ ꯀꯔꯤ ꯀꯔꯥꯒ ꯄꯤꯖꯗꯦ ꯎ ꯄꯤꯖꯔꯗꯤ ꯐꯗꯧꯅꯦꯕꯀꯣ ꯑꯗꯨꯗꯩ ꯍꯧꯖꯤꯛꯀꯥꯟꯒꯤ ꯑ ꯃꯅꯥ ꯃꯁꯤꯡ ꯄ ꯁꯦ ꯃꯊꯤ ꯐꯥꯏꯊꯒꯗ꯭ꯔꯥ ꯀꯩꯗꯧꯗꯒꯦꯅ ꯁꯨꯝ ꯈꯟꯕꯗꯀꯣ ꯑꯗꯨꯅ ꯃꯆꯤꯟꯖꯥꯛ ꯑꯣꯏꯅ ꯂꯩꯔ ꯄꯤꯖꯩꯌꯦ
ꯐꯩꯌꯦ ꯑꯗꯨꯃꯥꯏꯅ ꯇꯧꯔꯤꯤꯗꯨꯁꯨ ꯍꯥꯏꯗꯤ ꯁꯨꯝ ꯐ꯭ꯔꯤꯗ ꯂꯩꯗꯧ ꯁꯔꯛꯄꯨꯗꯤꯀꯣ
ꯍꯣꯏ ꯌꯦꯟꯁꯦ ꯃꯃꯥꯡꯗꯁꯨ ꯂꯣꯏꯔꯝꯃꯕꯅꯦ ꯑꯩꯈꯣꯏꯁꯦ ꯆꯥꯃꯉ ꯆꯥꯇ꯭ꯔꯨꯛ ꯏꯁꯤꯡ ꯑꯃꯨꯛ ꯂꯣꯏꯕꯒꯁꯨ ꯌꯥꯎꯈ꯭ꯔꯕꯅꯦ ꯑꯗꯨꯗꯩꯗꯨꯗꯅꯦ ꯌꯦꯟꯁꯦ ꯀꯩꯅꯣ ꯇꯧꯕ ꯃꯄꯥꯟꯂꯣꯝꯗ ꯌꯦꯟ ꯌꯥꯝ ꯌꯥꯝ ꯄꯨꯁꯜꯂꯛꯄꯁꯦ ꯁꯤꯁꯤꯅꯅꯦ ꯑꯩꯈꯣꯏꯒꯤ ꯃꯅꯤꯄꯨꯔꯗ ꯂꯣꯏꯕ ꯌꯦꯟꯁꯤꯡ ꯐꯥꯔꯃꯔꯁꯤꯡꯁꯦ ꯂꯣꯏꯅ ꯍꯥꯠꯇꯣꯛꯑꯦ ꯍꯥꯏꯇꯥꯔꯦ ꯃꯣꯏꯅ
ꯃꯣꯏꯅ
ꯄꯨꯠꯁꯜꯂꯛꯄ ꯑꯩꯈꯣꯏꯅ ꯁꯤꯁꯤꯗ ꯊꯥꯗꯔꯤꯕ ꯂꯦꯕꯔꯅꯦ ꯑꯗꯒꯤ ꯄꯩꯁꯥꯅꯦ ꯇꯧꯕꯁꯦ ꯍꯥꯏꯗꯤ ꯁꯦꯟꯗꯣꯡ ꯍꯦꯛꯇ ꯌꯥꯎꯗꯕ ꯇꯧꯋꯦꯕ
ꯑꯣ ꯕꯣꯏꯂꯔꯁꯦ ꯃꯄꯥꯟ ꯂꯝꯗꯩꯁꯨ ꯄꯨꯁꯜꯂꯛꯑꯕ ꯍꯧꯖꯤꯛꯀꯥꯟꯁꯦ
ꯑꯁ ꯌꯥꯝ ꯌꯥꯝ ꯄꯨꯁꯜꯂꯛꯈ꯭ꯔꯖꯥꯠꯅꯤ ꯄꯨꯁꯤꯜꯂꯛꯄꯁꯤꯗꯅꯦ ꯑꯩꯈꯣꯏ ꯁꯤꯒꯤꯅ ꯂꯣꯏꯖꯕ ꯂꯣꯀꯦꯜꯒꯤꯁꯦ ꯂꯣꯏꯅꯃꯛ ꯇꯣꯔꯥ ꯊꯨꯅꯔꯤꯁꯦ ꯑꯃꯨꯛ ꯑꯃꯨꯛ
ꯑꯣꯝ
ꯁꯤꯖꯤꯜꯂꯛꯄ ꯑꯃꯨꯛ ꯑꯃꯨꯛ ꯂꯥꯏꯆꯠ ꯂꯥꯛꯄꯒ
ꯎꯝ
ꯑꯗꯒꯤ ꯄꯨꯁꯤꯜꯂꯛꯄꯒ ꯑꯅꯤꯁꯦ ꯄꯥꯈ꯭ꯔꯗꯤ ꯑꯗꯨꯝ ꯃꯨꯠꯂꯦ
ꯎꯝ ꯑꯗꯣ ꯃꯣꯏ ꯑꯥꯗꯒꯤ ꯄꯨꯔꯛꯄꯁꯦ ꯂꯝꯕꯤꯗꯒ ꯁꯤꯗ ꯆꯠꯂꯕ
ꯈꯔꯗꯤ ꯑꯗꯨꯝ ꯁꯤꯔꯝꯗꯧ ꯃꯥꯜꯂꯦ ꯑꯩꯅ ꯈꯟꯕꯩ
ꯃꯥꯅꯦ ꯑꯩꯈꯣꯏ ꯁꯤꯗ ꯂꯣꯏꯕ ꯐꯥꯎꯇ ꯁꯥꯒꯠꯂꯛꯑꯗꯤ ꯕꯦꯔꯥ ꯀꯥꯏꯗꯅꯀꯣ
ꯑꯥꯎ ꯐ꯭ꯂꯥꯏꯠ ꯐ꯭ꯂꯥꯏꯠꯇꯒꯁꯨ ꯄꯨꯊꯣꯔꯛꯄ ꯌꯥꯎꯔꯤ ꯄꯨꯅꯤꯗꯥ
ꯑꯣ ꯑꯁ ꯑꯗꯣ ꯑꯁꯣꯝꯗꯒꯤ ꯂꯥꯛꯄꯁꯦ ꯀꯔꯤ ꯄꯤꯖꯔꯝꯗꯣꯏꯅꯣ ꯊꯨꯅ ꯆꯥꯎꯅꯕ ꯈꯪꯗ꯭ꯔꯦ ꯍꯧꯖꯤꯛ
ꯃꯥ ꯃꯥ
ꯑꯗꯨꯅ ꯏꯁꯥꯅ ꯌꯨꯝꯗ ꯂꯣꯏꯕꯁꯤꯅ ꯏꯐ ꯐꯔꯦ ꯃꯅꯥ ꯃꯁꯤꯡ ꯑꯣꯏꯔꯁꯨ ꯈꯤꯇꯪ ꯈꯇꯪ ꯊꯥꯕ
ꯍꯣꯢ
ꯐꯔꯕ ꯖꯥꯠꯅꯤ ꯍꯤꯡꯒꯣꯜꯗꯤ ꯂꯩꯅꯗ꯭ꯔꯦ ꯑꯗꯣ ꯃꯤꯁꯤꯅ ꯁꯨꯝ ꯌꯥꯝꯈꯠꯂꯛꯑꯅꯤꯅ
ꯎꯝ
ꯑꯉꯥꯡ ꯅꯨꯨꯕꯤꯗꯤ ꯑꯗꯨꯝ ꯁ꯭ꯀꯨꯜ ꯀꯥꯕ ꯍꯧꯔꯦ
ꯁ꯭ꯀꯨꯜ ꯀꯥꯕ ꯍꯧꯔꯦ ꯉꯔꯥꯡꯗꯒꯤ ꯍꯧꯔꯦ
ꯉꯁꯤꯗꯤ ꯑꯩꯈꯣꯏ ꯁꯣꯝꯗꯗꯤ ꯑꯁ ꯅꯣꯡ ꯉꯇꯪ ꯆꯨꯔꯝꯃꯒ ꯃꯗꯩ ꯁꯥꯗꯣꯔꯛꯄ ꯅꯨꯡꯁꯥꯁꯤꯗꯤ
ꯏꯆꯦ ꯍꯣꯏꯗꯤ ꯅꯣꯡ ꯆꯤꯡꯗꯤ ꯀꯃꯥꯏꯅ ꯇꯧꯔꯤ ꯆꯨ
ꯑꯩꯈꯣꯏꯗꯤ ꯉꯁꯤꯗꯤ ꯋꯦꯗꯔꯁꯦ ꯈꯔ ꯅꯨꯡꯉꯥꯏ ꯍꯥꯏꯇꯥꯔꯦ ꯅꯨꯡꯁꯥ ꯄꯥꯡ ꯁꯥꯗ꯭ꯔꯦ ꯁꯤꯗꯤ ꯅꯨꯡꯊꯤ ꯅꯣ ꯃꯪꯕ ꯑꯗꯨꯝ ꯇꯧꯋꯦ
ꯑꯣ ꯑꯗꯨꯅꯦ ꯍꯟꯗꯛꯇꯤ ꯏꯉꯥ ꯏꯉꯦꯟ ꯌꯧꯁꯤꯜꯂꯛꯑꯁꯤ ꯅꯣꯡꯁꯤ ꯏꯇꯥ ꯇꯥꯗꯦ ꯂꯧ ꯁꯤꯡꯅ ꯀꯝ
ꯍꯜꯂꯣ ꯍꯜꯂꯣ
ꯑꯥ ꯇꯥꯏ ꯇꯥꯏ
ꯑꯣ ꯑꯩꯗꯤ ꯇꯠꯈ꯭ꯔꯕ ꯍꯥꯏꯅ ꯈꯜꯂꯨꯔꯦ
ꯑꯗꯣ ꯂꯧꯁꯤꯡꯗꯤ ꯀꯃꯥꯏꯅ ꯇꯧꯔꯤ ꯏꯆꯦ ꯍꯔꯣꯝꯒꯤꯗꯤ
ꯂꯧꯁꯤꯡꯁꯦ ꯍꯧꯖꯤꯛ ꯀꯩꯅꯣ ꯇꯧꯔꯃꯅꯤ ꯀꯩꯅꯣ ꯇꯧꯅꯔꯦ ꯈꯔ ꯈꯔ ꯀꯩꯅꯣ ꯇꯧꯔꯛꯑꯦ ꯁꯥꯡꯒꯠꯂꯛꯑꯦ ꯍꯥꯏꯇꯥꯔꯦ
ꯂꯩꯅꯗ꯭ꯔꯤꯕ ꯃꯥꯂꯦꯝ
ꯂꯧꯁꯦ
ꯑꯥꯎ
ꯑꯧ ꯈꯔ ꯀꯩꯅꯣ ꯇꯧꯔꯤꯕ
ꯅꯣꯡꯁꯦ ꯇꯥꯗꯅꯤꯅꯀꯣ
ꯑꯝ ꯂꯤ ꯂꯧꯀꯁꯦ ꯈꯣꯏꯗꯤ ꯎ ꯎ꯭ꯔꯕꯅꯤꯅ ꯂꯧꯒꯁꯦ ꯄꯥꯛ ꯌꯦꯡꯉꯨꯗ꯭ꯔꯦꯗ ꯑꯩꯈꯣꯏꯗꯤ ꯐꯧꯗꯝꯁꯦ ꯅ ꯑꯩꯅ ꯊꯥꯕꯅꯤꯅꯀꯣ
ꯑ ꯃꯥ ꯃꯤ ꯂꯩꯇꯕꯗꯗꯤ ꯂꯧ ꯎꯕꯁꯤꯁꯨ ꯃꯤ ꯂꯩ ꯆꯪ ꯃꯤ ꯂꯩꯇ ꯌꯥꯗꯦꯕ
ꯎꯝ
ꯑꯩꯈꯣꯏ ꯏꯄꯥꯝꯂꯣꯝꯒꯤꯗ ꯍꯟꯗ ꯃꯣꯏꯒꯤ ꯗꯕꯟ ꯀ꯭ꯔꯣꯞꯄꯤꯡ ꯑꯅꯤꯔꯛ ꯊꯥꯕꯤꯗꯣ ꯇꯧꯋꯦ ꯑꯁ ꯐꯧ ꯐꯖꯅ ꯊꯣꯛꯏꯕꯣ ꯑꯩꯈꯣꯏꯒꯤ ꯂꯧ ꯃꯇꯝꯗ ꯊꯥꯕꯗ ꯊꯣꯛꯏꯕ ꯐꯧꯁꯦ ꯁꯤꯗꯩ ꯍꯦꯟꯅ ꯐꯖꯅ ꯊꯣꯛꯑꯦ ꯑꯗꯨꯅ ꯑꯥꯎ ꯈꯔ ꯈꯔ ꯑꯩꯈꯣꯏꯒꯤ ꯃꯔꯤ ꯃꯇꯥ ꯅꯛꯅꯕꯁꯤꯡꯗꯨ ꯊꯥꯅꯩꯌꯦꯕ ꯑꯁ ꯐꯧ ꯐꯖꯅ ꯊꯣꯛꯏ ꯐꯖꯅ ꯊꯣꯛꯏ ꯇꯤꯟꯒ ꯑꯃꯝꯐꯥꯎ ꯇꯥꯗꯦ ꯑꯗꯩ ꯐꯧꯒꯁꯦ ꯐꯧ ꯌꯥꯝ ꯌꯥꯎꯗꯦ ꯃꯔꯨ ꯌꯥꯝ ꯆꯪꯉꯦꯅ ꯍꯟꯗꯛ ꯐꯧ ꯌꯥꯝ ꯂꯣꯛꯅꯩ ꯑꯩꯈꯣꯏ ꯑꯗꯣꯝꯗ
ꯑꯣ ꯃꯊꯪꯗꯁꯨ ꯑꯗꯨꯃꯥꯏꯅ ꯑꯗꯨꯝ ꯊꯣꯛꯑꯗꯤ ꯐꯅꯤ ꯅꯠꯇ꯭ꯔꯥ
ꯑꯧ ꯑꯗꯨ ꯃꯊꯪꯗꯅ ꯑꯩꯈꯣꯏꯒꯤ ꯂꯧꯕꯨꯛꯁꯤꯅ ꯃꯌꯥꯝꯃꯨꯛ ꯊꯥꯖꯤꯜꯂꯛꯑꯗꯤꯅꯦ ꯇꯤꯟ ꯀꯥꯡ ꯇꯥꯔꯛꯄꯗꯨ ꯂꯥꯟꯅꯔꯛꯏꯗꯅ ꯑꯗꯨꯅ ꯂꯧ ꯂꯣꯏꯈ꯭ꯔꯀꯥꯟꯗ ꯃꯔꯛꯇ ꯈ ꯈ ꯊꯥꯅꯕ ꯀꯥꯡꯕꯨꯁꯤꯅ ꯑꯗꯨꯒꯨꯝꯕꯒꯤ ꯂꯥꯟꯅꯕ ꯆꯥꯡꯗꯣ ꯍꯟꯊꯔꯛꯄꯅꯤꯅꯅꯦ ꯐꯧ ꯌꯥꯝ ꯐꯩꯕ
ꯎꯝ
ꯑꯗꯨꯅ ꯑꯁ ꯃꯣꯏꯗꯤ ꯑꯅꯤꯔꯛ ꯍꯥꯞꯄꯤ ꯇꯧꯍꯧꯔꯦ
ꯑꯣ ꯃꯗꯥꯎ ꯌꯥꯏꯅꯦ
ꯑꯧ ꯑꯩ ꯑꯁ ꯐꯋꯥꯝꯒ ꯑꯝꯇ ꯌꯥꯎꯗꯦ ꯃꯔꯨꯒ ꯂꯣꯏ ꯆꯪ ꯆꯪ ꯂꯥꯎꯔꯥ ꯐꯧ ꯌꯥꯝ ꯐꯖꯩ ꯍꯥꯏ
ꯑꯣ ꯑꯩꯈꯣꯏꯒꯤꯗꯤ ꯐꯧꯗꯝ ꯁꯦꯟꯅꯤꯅ ꯗꯥꯎꯗ ꯂꯩꯔꯦ
ꯑꯥꯎ ꯍꯧꯖꯤꯛꯀꯥꯟꯁꯤꯗꯤ ꯎꯝ ꯆꯥꯎꯈꯠꯂꯛ ꯑꯝꯅꯤꯅ ꯑꯩꯈꯣꯏꯒꯤ ꯐꯧꯁꯦ ꯏꯁꯤꯡ ꯀꯪ ꯉꯁꯨ ꯍꯧꯕ ꯉꯝꯕꯤ ꯚꯦꯔꯥꯏꯇꯤꯒꯥꯁꯦ ꯊꯣꯛꯂꯛꯑꯕ ꯈꯪꯗꯦꯕ
ꯑꯗꯨꯝ ꯈꯤꯇꯪꯕꯨ ꯆꯣꯠꯂꯗꯤ ꯑꯗꯨꯝ ꯄꯪꯍꯧ ꯍꯧꯕ ꯉꯝꯈꯤꯕ ꯄꯣꯠ ꯑꯣꯏꯕꯤꯗꯣ
ꯑꯧ ꯆꯥꯎꯈꯠꯂꯛꯄꯒꯤ ꯃꯇꯨꯡꯏꯟꯅ ꯖꯥꯠ ꯖꯥꯠꯁꯦ ꯊꯣꯛꯂꯛꯑꯦꯀꯣ
ꯑꯗꯨꯅ ꯑꯁꯣꯝꯗꯒꯤ ꯄꯨꯁꯤꯜꯂꯛꯄ ꯐꯧ ꯆꯥꯔ ꯂꯥꯛꯄꯁꯤꯡꯁꯦ ꯌꯥꯝ ꯊꯥꯅꯔꯦ ꯍꯧꯖꯤꯛꯀꯥꯟ
ꯎꯝ
ꯍꯧꯖꯤꯛꯀꯥꯟꯁꯤꯕꯨ ꯆꯥꯕ ꯊꯛꯄꯁꯤ ꯏꯟꯖꯥꯡꯖꯤꯕꯨ ꯀꯔꯤꯅ ꯍꯥꯎꯔꯤꯒꯦ ꯁꯥꯗꯤ ꯌꯥꯝ ꯁꯥꯔꯝꯃꯤ
ꯍꯝ ꯑꯩꯈꯣꯏꯗꯤ ꯍꯧꯖꯤꯛꯀꯥꯟꯁꯦ ꯍꯣꯏ ꯑꯁꯤꯟ ꯑꯀꯝ ꯅꯕꯨꯗꯤ ꯍꯥꯎꯋꯤ ꯄꯥꯛꯅꯝ ꯀꯥꯡꯍꯧꯒ ꯇꯧꯗꯅ ꯑꯩꯈꯣꯏꯗꯤ ꯉꯁꯤ ꯄꯥꯡꯈꯣꯛ ꯏꯔꯣꯜꯂꯒ ꯄꯥꯛꯅꯝ ꯑꯃ ꯇꯧꯋꯦ
ꯑꯣ ꯀꯥꯂꯦꯟ ꯑꯧ ꯀꯥꯂꯦꯟꯅꯤ ꯍꯥꯏꯕ ꯋꯥꯅꯤ ꯏꯟꯁꯥꯡ ꯃꯊꯦꯜ ꯐꯖꯅꯕꯨ ꯂꯥꯡꯉꯗꯤ ꯑꯗꯨꯝ ꯍꯥꯎꯕꯨꯗꯤ ꯍꯥꯎꯋꯤꯗ
ꯃꯥꯅꯤ
ꯑꯗ ꯌꯣꯡꯆꯥꯛ ꯃꯇꯝꯒꯤꯅ ꯑꯃꯨꯛ ꯃꯍꯥꯎ ꯑꯃꯅꯦꯕ
ꯎꯝ
ꯑꯉꯥꯡ ꯈꯩꯗꯤ ꯑꯉꯥꯡꯈꯩꯗꯤ ꯎꯝ ꯁ꯭ꯀꯨꯜ ꯀꯥꯕ ꯍꯧꯔꯛ ꯑꯝꯃꯤꯅ ꯊꯕꯛꯇꯤ ꯈꯔ ꯆꯤꯟꯕ ꯍꯧꯔꯛ ꯑꯝꯃꯅꯤ
ꯆꯤꯜꯂꯦ
ꯎꯝ
ꯊꯕꯛꯇꯤ ꯃꯣꯏ ꯁ꯭ꯀꯨꯜ ꯊꯥꯗꯣꯛꯇ꯭ꯔꯤ ꯐꯥꯎꯇꯤ ꯑꯌꯨꯛ ꯀꯥꯁꯤ ꯃꯩꯅꯤ ꯍꯣꯕꯦ ꯍꯣꯕꯦ ꯍꯣꯕꯦ ꯄꯨꯡ ꯇꯔꯦꯠꯇ ꯆꯥꯛ ꯄꯤꯖꯅꯕ ꯍꯣꯠꯅꯕꯗꯀꯣ
ꯎꯝ
ꯑꯌꯨꯛꯁꯤꯗꯤ
ꯑꯗꯒꯤ ꯁ꯭ꯀꯨꯜ ꯍꯜꯂꯛ ꯑꯒ ꯑꯃꯨꯛ ꯇꯨꯏꯁꯟ ꯆꯠꯅꯕ ꯑꯃꯨꯛ ꯍꯣꯠꯅꯕꯅꯦ
ꯑꯥꯎ
ꯑꯉꯥꯡꯈꯩꯁꯨ ꯋꯥꯕ ꯑꯩꯈꯣꯏꯁꯨ ꯊꯕꯛꯁꯦ ꯆꯤꯜꯂꯦꯕ ꯍꯦꯛꯇ
ꯎꯝ
ꯑꯗꯨꯅ ꯁꯥꯒ ꯁꯥꯕꯁꯤꯗ ꯀꯥꯂꯦꯟ ꯁꯨꯇꯤꯗꯤ ꯊꯥꯕ ꯂꯣꯏꯁꯤꯟ ꯒꯥꯔꯦ ꯑꯗꯣ ꯁꯥꯕꯗꯤ ꯁꯥꯔꯤ
ꯁꯔꯤ ꯁꯥꯒꯠ ꯂꯛꯑꯥ ꯀꯥꯟꯗ ꯖꯨꯟ ꯖꯨꯂꯥꯏ ꯖꯨꯂꯥꯏ ꯑꯥꯒꯁꯖꯤꯛ ꯁꯥꯒꯠꯂꯛꯈꯤꯅꯦꯕ ꯚꯥꯔꯤꯃꯥ
ꯎꯝ ꯑꯉꯥꯡ ꯁ꯭ꯀꯨꯜ ꯍꯜꯂꯛꯄꯗ ꯄꯗ꯭ꯔꯥꯛ ꯇꯥꯗꯣꯏꯅꯤ ꯑꯃꯨꯛ ꯏ
ꯑꯗꯨꯒꯤꯗꯤ ꯑꯩꯈꯣꯏꯒꯤꯗꯤ ꯚꯦꯟꯗ ꯆꯠꯇ꯭ꯔꯕꯅꯤꯅ ꯈꯔꯗꯤ ꯐꯔꯦ ꯚꯦꯟꯗꯗꯤ ꯁꯥꯒꯠꯂꯛꯀꯥꯟꯗ ꯑꯉꯥꯡ ꯅꯝꯕꯗꯣ
ꯑꯥꯎ
ꯑꯉꯥꯡ ꯅꯝꯕꯗꯣ ꯃꯣꯏ ꯌꯥꯝ ꯋꯥꯕ ꯍꯦꯜꯂꯦ ꯍꯥꯏꯕ
ꯎꯝ
ꯑꯉꯥꯡ ꯌꯥꯝ ꯇꯣꯡꯁꯤꯟꯕꯗꯣ ꯁꯥꯔꯛꯑꯀꯥꯟꯗ
ꯑꯥ ꯑꯥ ꯍꯣꯏ ꯏꯆꯦ ꯅꯣꯡꯃ ꯍꯦꯛ ꯀꯣꯏꯊꯣꯔꯛꯑꯣ ꯑꯩꯈꯣꯏꯁꯨ ꯑꯗꯨꯝ ꯀꯣꯏꯊꯣꯔꯛꯀꯦ
ꯍꯣꯏ ꯍꯣꯏ
ꯑꯁꯤꯁꯤ ꯉꯁꯤꯗꯤ ꯊꯝꯃꯒꯦ ꯀꯣꯟꯅ ꯑꯃꯨꯛ ꯄꯥꯎ ꯐꯥꯎꯅꯔꯁꯦꯀꯣ
ꯍꯣꯏ ꯍꯣꯏ ꯊꯝꯃꯦ ꯊꯝꯃꯦ
ꯑꯥ ꯑꯥ
ꯎꯝ